ꯍꯂꯣ ꯑꯣ ꯑꯗꯨ ꯔꯁ ꯇꯧꯕꯁꯤꯅ ꯑꯩ ꯈꯟꯕ ꯆꯠꯁꯤꯔ ꯀꯗ
ꯌꯦꯟ ꯆꯥꯗꯣꯏꯅꯦꯅꯦ ꯀꯩꯅꯣ
ꯑꯣ ꯑ ꯑꯕꯥ ꯀꯃꯥꯏ ꯇꯧ ꯈꯔꯔ
ꯁꯪꯗꯃ ꯔꯤ ꯂꯑꯣꯣ ꯂꯑꯣ ꯍꯥ ꯈꯥꯁ
ꯍ ꯀꯥꯄ ꯀꯥꯄ ꯇꯨ ꯀꯥꯄ ꯇꯨꯁꯝꯖꯤ ꯀꯥꯄ ꯇꯨ ꯇꯨ ꯇ
ꯑꯣ
ꯋꯥ ꯕꯤꯐꯦꯟ
ꯀ꯭ꯂꯁ ꯑꯍꯨꯝ ꯁꯔꯤꯦꯅꯦ ꯑꯩꯁꯤꯗꯤ ꯎ ꯑꯁꯤꯁꯤꯗꯤ ꯅꯍꯦ
ꯑꯣ ꯅꯔꯦ ꯑ ꯀꯔꯤꯅ ꯇ ꯀ ꯑ ꯄꯩꯁꯂꯇꯦꯁꯨꯄꯥꯏꯗꯦ
ꯑꯦ ꯅꯕ꯭ꯔꯥ
ꯏꯁꯀꯣꯞꯒꯨꯝꯕꯂ ꯍꯦꯒꯗ꯭ꯔꯥ ꯔꯨꯄꯥ ꯀꯦꯌꯥ ꯄꯥꯏꯕ꯭ꯔꯥ
ꯑ ꯑꯃꯒ ꯅꯤꯄꯥꯜ ꯃꯥꯄꯜ ꯅꯤꯄꯥꯜ ꯍꯥꯏꯔ ꯃꯥꯄꯜ ꯅꯤꯄꯥꯜ ꯑꯠꯇꯔꯅꯤ ꯄꯥꯟ
ꯑꯁ ꯌꯥꯝꯈ꯭ꯔꯦꯅꯦ ꯑꯗꯨꯗꯤ ꯄꯔꯃꯥꯗꯣ ꯂꯩꯕ ꯌꯥꯔꯤꯅꯤ ꯇ꯭ꯔꯄꯤꯡ ꯂꯩꯕ ꯌꯥꯔꯤꯅꯤ ꯑ ꯄꯤꯌꯣꯔꯅꯤꯅꯤ
ꯍ ꯂ ꯑꯣꯗꯗꯤ ꯍꯣꯏ ꯑꯁꯤꯁꯨ ꯂꯩꯀꯣ ꯑꯗꯨ ꯆꯦꯒꯨꯝꯕꯁꯨ ꯌꯥꯝꯪ ꯄꯥꯝꯃꯗꯤ
ꯑꯁꯂ ꯍꯨꯔꯒꯁ ꯑꯗꯤ ꯂꯩꯕ ꯌꯥꯥ ꯑꯩꯈꯣꯏꯁꯨ ꯂꯩ ꯈꯣꯔꯦꯟ ꯐꯪꯉꯗꯤ
ꯑꯍꯨꯝꯅ ꯄꯁꯦ
ꯁꯤ ꯌꯥꯝ ꯅ ꯈꯨꯂꯦ ꯁꯤ ꯄꯁꯦ ꯍꯒꯅ
ꯑꯁꯤ ꯃꯅꯤꯌꯦꯗ
ꯑꯣ ꯅꯝ ꯅ ꯀꯨꯂꯤ ꯎꯝ ꯏ ꯇꯔ ꯑꯜꯍꯤ ꯔꯣ ꯀꯥꯥꯁꯅ ꯍꯒꯗꯣ ꯃꯔꯕꯨ ꯃꯃꯒꯤꯗꯣ ꯑꯗꯨꯗꯨ ꯌꯥꯗ꯭ꯔꯦꯅꯦ
ꯑꯣ ꯄꯩꯁꯥ ꯑꯣꯏꯏꯕ꯭ꯔꯥ
ꯎꯝ ꯆꯀ꯭ꯔ ꯋꯥꯠꯅꯤ
ꯑꯁꯤ ꯌꯨꯝ ꯂꯩꯌꯦ ꯑꯁꯤꯗ ꯑꯃ ꯑꯃꯔꯛ ꯊꯤꯈ꯭ꯔꯕ꯭ꯅꯦ ꯑꯗꯨꯗꯤ
ꯌꯥꯏꯗ ꯂꯩꯈ꯭ꯔꯦ
ꯀꯩꯅꫭ ꯀꯩ ꯀꯩꯅꫭ ꯃꯌꯥꯝ ꯂꯩꯌꯦ
ꯑꯁ ꯁꯥꯊꯤꯅꯦ ꯑꯈꫭꯏꯒꯤ ꯒꯥꯔꯤ ꯈꯨꯊꯧ ꯋꯥꯖꯦ ꯂꯥꯈꯤ ꯀꯣꯏꯁꯨ ꯀꯣ
ꯍꯣꯏ ꯍꯣꯏ
ꯆꯠꯁꯤ ꯂꯥꯎ ꯒꯥꯔꯤ ꯇꯣꯡꯕ ꯃꯤ
ꯉꯥꯏꯈꫭ ꯉꯥꯏꯈꫭꯀꯣ ꯑꯃꯔꯛ ꯑꯩꯗꫭ ꯅꯣꯡꯃꯩ ꯃꯔꯨ ꯑ ꯂꯧꯒꯦ ꯃꯥ
ꯑꯣꯀꯦ ꯑꯣꯀꯦ ꯀꯔꯝꯕ ꯃꯔꯨ ꯄꯥꯝꯕ꯭ꯔꯣ
ꯌꯥꯔꯅꯤ ꯍꯧꯖꯤꯛꯇꯤ ꯆꯄꯥ ꯌꯥꯔꯦ ꯎꯝ ꯒ ꯕꯥꯏꯠ ꯇꯪꯂ ꯃꯤ ꯊꯧꯅꯔꯤꯁꯦ
ꯥꯑ ꯑ ꯕꯥꯏꯛꯅꯦ
ꯄꯥꯏ ꯑꯣꯏ ꯅꯦꯅꯦ ꯍꯟꯗꯛ
ꯍꯣꯏ ꯔꯥꯏꯛ ꯇꯧꯁꯤꯅ ꯀꫭꯏꯕ ꯆꯠꯁꯦ
ꯎꯝ ꯂꯣꯡ ꯗ꯭ꯔꯥꯏꯕ ꯅꯤꯅꯦꯁꯤꯗꯤ
ꯎꯝ ꯑꯣ ꯀꯠ ꯑꯂꯣ ꯂꫭ ꯑꯁ ꯁꯤꯗꯤ ꯁꯣꯛꯂꯗꯤ ꯁꯤꯕꯅꯤꯅꯦꯍꯦ
ꯑꯦꯛꯁꯤꯗꯦꯟ ꯇꯧ ꯁꯤꯅꯤꯀꯣ
ꯁꯦꯁ ꯎꯕ꯭ꯔ ꯍꯧꯖꯤꯛꯒꯤꯗꫭ ꯑꯣꯏꯁ ꯑꯩꯕꯨ ꯒꯤ ꯒꯥꯔꯤ ꯁꯤꯗꯤ ꯄꯨꯔꯥ ꯔꯦꯁꯤꯗꯤ ꯕꯦꯔꯥꯅꯤ
ꯁꯁ
ꯁꯦꯁ ꯅꯩꯔꯦ ꯅꯩꯔꯦ ꯈꫭꯏ ꯏꯟꯖꯤꯅ
ꯃꯤ ꯂꯩꯥꯏꯇꯦꯅꯦ ꯁ꯭ꯋꯥꯏꯁꯤꯁꯨ
ꯑꯁ ꯀꯔꯃꯥ ꯇꯧꯕꯁꯨ ꯑ ꯑꯁꯤ ꯑꯁꯤꯒꯤ ꯖꯒꯥꯁꯤ ꯆꯥꯎꯔꯒꯀꯣ ꯀꯗꯥꯏ ꯆꯠꯀꯗꯧꯔ ꯈꯪ ꯈꯪꯕ ꯉꯝꯗꯦ
ꯍꯣꯏ ꯑꯃꯗꯤ ꯍꯦꯛ ꯂꯣꯏ ꯃꯇꯝ ꯂꯣꯏꯕ ꯑꫭ ꯂꯩꯔꯦ ꯂꯩꯔꯦ ꯑꯗꯨꯗ
ꯑꯁ ꯑꯩꯈꯣꯏ ꯑꯩꯅ ꯈꯥꯝꯕꯁꯤ ꯁꫭꯏꯕ ꯖꯥꯠꯂ ꯑ ꯆꯥꯈꯔꯤ ꯃꫭꯏ ꯆꯥꯈꯔ ꯃꯒꯨ
ꯍꯣꯏ ꯍꯣꯏ ꯆꯥꯈ꯭ꯔꯦ ꯆꯥꯈ꯭ꯔꯦ ꯃꯃꯥꯟꯅꯕ ꯂꯩꯔꯝꯗꯧ ꯃꯥꯜꯂꯦ
ꯎꯝ ꯃꯩꯈꯨꯨ ꯊꯥꯔꯦ ꯃꯩꯈꯨꯨ ꯊꯥꯔꯦ ꯃꯐꯨꯠ ꯍꯥꯥꯗꯔꯗꯤ ꯌꯥꯔꫭꯏꯅꯦ
ꯀꯥꯏ ꯆꯠꯈ꯭ꯔꯦ
ꯆꯤꯀꯟꯅ ꯂꯩꯔꯤ ꯃꯥ
ꯎꯝ
ꯑꯣ ꯃꯣꯏ ꯃꯃꯥꯟꯕ ꯆꯦꯟꯈ꯭ꯔꯦ ꯃꯃꯥꯟꯕ ꯆꯦꯟꯈ꯭ꯔꯦ
ꯑꯣ ꯍꯪꯒꯣ ꯆꯒꯔꯤ
ꯑꯗꯨ ꯔꯣꯝꯅ ꯆꯥꯈ꯭ꯔꯕ
ꯃꯃꯥꯟꯕ ꯆꯦꯟꯈꯔꯦ ꯑꯍꯣꯏꯒꯤ ꯑꯩꯈꯣꯏꯒꯤ ꯃꯗꯨꯗꯤ ꯎꯍꯧꯗ꯭ꯔꯕ ꯃꯥꯜꯂꯦ
ꯄꯥꯏꯕ꯭ꯔꯥ
ꯍꯣꯏ ꯒꯥꯔꯤꯗ ꯆꯦꯟꯕꯅꯦ ꯑꯁ ꯁꯤꯂꯔꯅꯦ
ꯄꯥꯏ ꯍꯦ
ꯎꯝ
ꯄꯆꯤꯁ ꯃꯔꯤꯁꯨ ꯄꯥꯏꯂ ꯅꯝꯕꯔ ꯃꯔꯤꯁꯨ ꯄꯥꯏꯅꯦ
ꯑꯣ ꯀꯗꯁꯨ ꯐꯠꯇꯅꯦ ꯆꯁꯤꯔꯣ ꯃꯗꯤ ꯀꯃꯗ ꯑꯁꯤ ꯀꯃꯗ ꯆꯀ꯭ꯔꯦ ꯃꯤ ꯃꯤ ꯍꯏ ꯍꯤꯡꯕ ꯌꯥꯕꯗꯣ ꯑꯗꯨ ꯃꯐꯝꯗ
ꯑꯥ ꯀꯩꯅ ꯆꯠꯁꯦ ꯍꯥꯏꯕꯅꯣ
ꯁꯤ ꯑ ꯎ ꯑꯣ ꯑꯩꯅ ꯃꯥ ꯇꯧꯒꯦꯕꯣ ꯃꯥ ꯁꯣꯝ ꯑꯗꯨꯃꯥꯏꯅ ꯆꯦꯟꯕꯅꯦꯕ ꯑꯗꯨꯗꯤ ꯀꯝꯄꯜꯁꯔꯤ ꯀꯨꯃꯗꯨ ꯑꯩꯅ ꯑꯩꯅ ꯎꯠꯀꯤ ꯀꯣ ꯐꯝꯗꯀꯣ ꯀꯣ ꯁꯤꯁꯤꯒꯗꯣ ꯈꯔꯁꯤ ꯑꯗꯨꯗ ꯂꯒꯅꯤ ꯑ ꯑꯣ ꯑꯗꯣꯝꯗ ꯆꯅꯦꯕ ꯃꯗꯣ
ꯃꯁꯥꯛꯇ ꯀꯥꯎ ꯐꯝꯗ ꯎꯝ ꯃꯇꯝ ꯂꯣꯏꯈ꯭ꯔꯦꯕꯀꯣ ꯑꯩ ꯁꯤꯕꯥꯅꯤ ꯅꯞꯄꯒ ꯂꯥꯛꯏꯅꯦ
ꯃꯗꯤ ꯉꯁꯥꯏ ꯇꯧꯔ ꯃꯨꯅꯤ ꯎꯝ ꯍꯥꯏꯕꯗꯤ ꯃꯥꯗꯣ ꯆꯦꯟꯕꯗꯣ ꯈꯔ ꯀꯨꯏꯈ꯭ꯔꯦꯕ ꯑꯁ ꯄꯤꯅ ꯍꯧꯔꯝꯒꯅꯤ
ꯑꯥ
ꯑ ꯍꯦ ꯀꯥꯄ ꯅ ꯑꯣ ꯇꯨꯗ ꯇꯨꯗ ꯑꯩꯅ ꯍꯌꯦꯡ ꯆꯨꯝꯂꯨꯀꯣ ꯀꯞꯄꯣ ꯀꯞꯄꯣ ꯀꯞꯄꯣ ꯑ ꯀꯞꯄꯣ ꯀꯞꯄꯣ ꯑꯣ ꯑꯗꯨꯒꯤ ꯀꯞꯁꯦ ꯃꯥꯥꯏ ꯊꯣꯞꯑꯅꯤ ꯇꯟꯅꯁꯦ
ꯑꯁ ꯐꯖ ꯆꯦꯟꯅꯦ
ꯑꯗꯣ ꯁꯤꯗ ꯃꯥꯂꯤꯒ ꯍꯣꯏ ꯌꯥꯗ꯭ꯔꯔꯤ ꯑꯗꯨꯗ ꯀꯅꯥꯅ ꯀꯞꯂꯛꯄꯔꯥ ꯁꯤꯕꯣ
ꯈꯪꯗꯦ
ꯑꯁ ꯑꯪꯒꯤꯗꯤ ꯂꯣꯄꯨꯔ ꯂꯣ ꯁꯤꯀꯤꯅꯤꯗ
ꯃꯥꯏ ꯅꯤꯄꯥ ꯂꯣꯏꯔꯃꯨꯅꯤꯈ꯭ꯔꯕꯣ
ꯌꯥꯝꯅꯩꯕ ꯅꯅꯨꯡꯃꯥꯏꯅꯦ ꯑꯩ ꯅꯣꯡꯃꯩ ꯃꯔꯨ ꯂꯥꯏꯗ꯭ꯔꯦ
ꯑꯣ ꯑꯣ ꯌꯥꯝ ꯃꯥꯛꯇꯧ ꯑꯣꯏ ꯃꯣꯏ ꯂꯩꯐꯝꯗꯣ ꯍꯥꯏꯔꯛꯑꯗꯤ ꯂꯩꯇꯥ ꯃꯥꯜꯂꯤꯗ ꯑꯁ ꯁꯣꯏ ꯀꯞꯄ ꯀꯞꯄꯁꯦ ꯄꯁꯦ ꯃꯣꯏꯗꯣ ꯑꯩꯈꯣꯏ ꯏꯇꯨꯡ ꯂꯥꯛꯄ ꯉꯝꯂꯗꯤꯀꯣ
ꯎꯝ
ꯈꯣꯏꯁꯨ ꯑꯣ ꯑꯣ ꯑꯗꯨ ꯃꯥ ꯍꯗ ꯏꯗꯤ ꯂꯩꯇ ꯑꯗꯨ ꯀꯦ ꯎꯝ ꯁꯤꯒꯝꯁꯦ ꯎꯝ ꯂꯩꯦꯕ ꯌꯥꯎꯗ ꯂꯩ ꯀꯦꯕ ꯁꯤꯁꯤꯡꯖ ꯑꯁꯤ ꯆꯁꯦꯕ ꯑꯁꯛꯇꯣ ꯄꯨꯔꯥ ꯐꯖꯗꯤ ꯐꯖꯕꯅꯤꯕꯣ
ꯀꯥꯞꯄ ꯐꯪꯗ꯭ꯔꯦꯅꯦ ꯐꯖꯅ ꯒꯥꯔꯤ ꯃꯆꯥ ꯑꯣꯏꯕꯤꯅꯨꯀꯣ ꯑꯗꯨꯗ ꯅꯆꯦꯅꯦꯕꯕꯥꯃꯣꯏꯗꯣ ꯑꯗꯨꯒꯤ
ꯄꯗꯤꯄꯅ ꯄꯔꯅꯦ
ꯎꯝ
ꯐꯦꯁ ꯇꯨꯕꯨꯕꯣ
ꯎꯝ
ꯎꯝ ꯑꯁ ꯂꯩ ꯏꯁ ꯂꯩ ꯑ ꯉꯁꯥꯏꯒꯤ ꯆꯦꯔ ꯃꯅꯤꯄꯗꯣ ꯑꯩ ꯃꯗ ꯀꯄꯤꯅꯤ ꯍꯥꯠꯆ
ꯑꯁ ꯑꯩꯉꯣꯟꯗꯁꯨ ꯀꯥꯞꯄꯦ
ꯃꯥꯗꯣ ꯐꯨꯜ ꯑꯞꯒ꯭ꯔꯦꯗ ꯄꯥꯏꯕꯒꯤꯀꯣ ꯃꯑꯣꯡ ꯇꯧꯕꯁꯨ ꯍꯥꯏꯅꯤ ꯐꯔ ꯐ ꯐꯗ꯭ꯔ ꯀꯄꯃꯦ ꯑꯣꯍꯣ ꯑꯗꯨꯗꯤ ꯎꯗꯕ
ꯁꯤꯅꯤꯍꯦ ꯁꯤꯗꯤ ꯌꯨꯝ ꯃꯊꯛꯛꯇꯁꯨ ꯂꯩꯑꯦ ꯃꯈꯥꯗꯁꯨ ꯂꯩꯑꯦ
ꯃꯗꯨꯕ ꯊꯀꯤꯗꯣ
ꯃ ꯍꯣꯡꯕ ꯇꯥꯔꯦ ꯃꯪ ꯍꯣꯡꯗꯗꯤ
ꯑꯁ ꯎꯗꯦꯅꯤ ꯁꯨ ꯎꯗꯦꯅꯤ
ꯍꯣꯏ ꯃꯗꯤ ꯏꯕ꯭ꯔꯣ ꯍꯗꯤ ꯍꯔ ꯁꯤ ꯁꯣꯔꯤ
ꯎꯝ
ꯑꯣ ꯃꯅꯤꯗ ꯀ꯭ꯔꯃꯥ ꯇ ꯍꯥꯏꯅꯤ ꯑꯗꯨ ꯍꯥꯟꯅ ꯂꯧꯈꯤꯒꯦꯀꯣ ꯃ ꯉꯃꯨꯂꯛꯄ ꯍꯁ ꯑ ꯊꯦꯡꯉ ꯆꯦꯡꯉꯗ
ꯋꯥ ꯅꯀꯣ ꯅꯝꯕꯔ ꯊ꯭ꯔꯤ ꯃꯁꯥꯔꯤ
ꯀꯣꯏꯗꯧꯔꯦ
ꯑꯃꯁꯁꯨ ꯂꯥꯛꯑꯦ ꯃꯅꯥꯛꯇ
ꯑꯂꯦ ꯀꯅꯥꯔꯥ
ꯁꯥꯊꯤ ꯍꯥꯏ ꯁꯤꯗꯤ ꯌꯨꯝ ꯃꯊꯥꯛꯛꯇ ꯂꯩꯕꯅꯤꯀꯣ ꯌꯨꯝ ꯃꯆꯥꯥꯝ ꯃ ꯊꯥꯛꯛꯇ
ꯑꯣ ꯊ ꯎꯗꯒꯝ ꯁꯥꯔꯤ ꯊꯕ
ꯑꯣ ꯑꯃꯗꯣ ꯒꯥꯔꯤ ꯃꯅꯥꯛꯇ ꯀꯩꯅꯣꯝ ꯇꯧꯕꯅꯦꯕꯀꯣ ꯑꯃꯨꯛ
ꯑꯣ
ꯑꯩꯗ ꯍꯧꯅ ꯇꯥꯕꯅꯦꯕꯀꯣ ꯑꯃꯗꯣ
ꯈꯨꯃ ꯑꯗꯨ ꯌꯥꯎꯗꯕ ꯃꯨꯁꯤꯡ ꯑꯣꯏꯣꯏꯁꯨꯕ
ꯇꯨꯔꯕꯤꯟꯗꯣ ꯑꯍꯨꯝ ꯇꯥꯡ ꯑꯣꯏꯕꯒꯤꯀꯣ
ꯑꯣ ꯁꯇ꯭ꯔꯕꯗ ꯍꯨꯝꯨꯝꯅꯦ ꯍꯣꯏ ꯀꯁꯟ ꯄꯁꯦ ꯀꯣ ꯃꯁꯤꯃ ꯆꯦꯟ ꯂꯥꯏꯅꯤꯡ ꯆꯅꯤ
ꯑꯥ
ꯅꯣꯏ ꯀꯔꯃ ꯂꯩꯕ ꯃꯪꯥ ꯂꯩꯕ꯭ꯔꯣ ꯑꯣ ꯆꯂꯦ ꯆꯂ ꯃꯗꯨ ꯁꯤꯦ ꯁꯤ
ꯀꯥꯏꯗꯅꯣ
ꯔꯤ ꯊꯔꯀꯣ ꯇꯔꯣ ꯆ ꯂ ꯎꯗꯔꯦ
ꯊꯕ
ꯑꯣ ꯆꯅꯤ